ꯀꯩꯅꯩꯅ ꯇꯨꯃ ꯭ ꯋꯥꯣ ꯇ
ꯇꯨꯝꯕ ꯍꯧꯒꯠꯇ꯭ꯔꯤꯌꯦ ꯍꯧꯒꯠꯇ꯭ꯔꯤꯌꯦ
ꯑꯦ ꯅꯪ ꯉꯔꯥꯝꯕꯣꯟ ꯌꯦꯡꯕ꯭ꯔꯣ ꯍꯥꯏꯁꯦ
ꯕꯣꯜ ꯌꯦꯡꯉꯦ ꯑꯁ ꯉꯔꯥꯡ ꯕꯣꯜꯗꯨꯗꯤ ꯏꯃꯥ ꯏꯄꯦꯟ ꯑꯃ
ꯀꯅꯥ ꯀꯅꯥꯅ ꯀꯥꯟꯅꯈ꯭ꯔꯒꯦ
ꯑꯥꯔꯖꯦꯟꯇꯤꯅꯥꯅ ꯀꯥꯈ꯭ꯔꯦ
ꯑꯣ ꯍꯔ ꯍꯧꯦ
ꯑꯍꯥꯟꯕꯗꯗꯤ ꯃꯣꯏ ꯏꯖꯤꯞꯅꯅꯦꯀꯣ ꯒꯣꯜꯁꯦ ꯑꯅꯤ ꯆꯟꯁꯤꯟꯈ꯭ꯔꯦ ꯃꯤꯅꯤꯠꯁꯦ ꯂꯣꯏꯗꯣꯔꯦ ꯃꯤꯅꯤꯠ ꯑꯩꯠꯇꯤꯃꯨꯛ ꯆꯠꯁꯤꯜꯂꯛꯑꯦ ꯃꯤꯅꯤꯠ ꯇꯔꯥꯃꯨꯛꯇ ꯉꯥꯏꯔꯦ ꯑꯗꯩꯗꯤ ꯑꯁ ꯄꯨꯗꯔ ꯃꯥꯜꯂꯦ ꯇꯔꯦ ꯑꯗꯩꯗꯤ ꯃꯤꯅꯤꯠ ꯇꯔꯥ ꯀꯨꯟ ꯃꯤꯅꯤꯠ ꯇꯔꯥ ꯇꯔꯥꯉꯥ ꯑꯗꯨꯏ ꯃꯅꯨꯡꯗ ꯃꯊꯪ ꯃꯊꯪ ꯆꯟꯁꯤꯜꯂꯛꯑꯦ ꯑꯗꯨꯒ ꯀꯥꯈ꯭ꯔꯦ
ꯀꯥꯒ꯭ꯔꯦ
ꯎꯝ
ꯀꯩꯒꯤꯅꯣ ꯑꯉꯥꯡꯅ ꯌꯥꯍꯧ ꯌꯥꯝ ꯊꯦꯡꯉꯤꯗꯨꯕꯣ ꯁꯠ ꯁꯠ ꯍꯧꯒꯠꯂꯒ ꯆꯥꯛ ꯏꯁꯤꯡ ꯊꯣꯡꯅꯕ ꯇꯧ ꯌꯥꯗ꯭ꯔꯣ
ꯌꯥꯏꯌꯦꯦ ꯑꯩꯈꯣꯏꯁꯦ ꯆꯥꯛꯁꯦ ꯆꯥꯕꯤꯅꯕ ꯂꯩꯇꯦꯕ ꯊꯦꯡ ꯊꯦꯡ ꯆꯥꯏꯑꯕ ꯑꯩ ꯏꯇꯣꯝꯗꯅꯦꯕ ꯆꯥꯗꯣꯏꯁꯦ ꯑꯇꯩꯗꯤ ꯑꯩꯈꯣꯏꯕꯥ ꯍꯣꯏ ꯗꯥꯏꯃꯟ ꯑꯣꯏꯣꯏꯗꯤ ꯄꯨꯡ ꯃꯣꯏ ꯊꯕꯛꯍꯜꯂꯒ ꯄꯨꯡ ꯑꯃ ꯑꯅꯤ ꯑꯗꯨꯋꯥꯏ ꯆꯥꯔꯅꯤ ꯑꯩꯈꯣꯏ ꯃꯥꯅ ꯄꯨꯡ ꯇꯔꯥꯃꯥꯊꯣꯏ ꯃꯈꯥꯏ ꯕꯥꯔꯣ ꯁ꯭ꯋꯥꯏ ꯆꯥꯔꯅꯤ ꯑꯩꯇꯣꯝ ꯇꯥꯏꯌꯦꯕ ꯑꯗꯨꯅ ꯉꯟꯅ ꯂꯣꯏꯔꯁꯨ ꯑꯗꯨꯝ ꯀꯩꯅꯣ ꯇꯧꯕꯅꯤꯅꯅ ꯑꯩꯅ ꯊꯦꯡꯉꯁꯨꯅ
ꯑꯣ ꯐꯩ ꯑꯗꯨꯗꯣ ꯑꯃꯔꯣꯝꯗꯗꯤ ꯑꯃꯨꯛꯣ ꯉꯟꯅ ꯊꯣꯡꯕꯩ ꯀꯩ ꯀꯥꯟꯅꯗ꯭ꯔꯦꯗꯅ
ꯆꯩꯗꯅ ꯀꯥꯟꯅꯗꯦꯕ ꯑꯗꯩ ꯁꯨꯝ ꯑꯩꯈꯣꯏꯁꯨ ꯊꯕꯛ ꯆꯠꯊꯣꯛ ꯇꯧꯕꯒ ꯂꯩꯕ ꯑꯣꯏꯔꯗꯤ ꯑꯗꯨꯝ ꯊꯣꯡꯗꯣꯛꯑꯦꯕ ꯑꯗ ꯆꯠꯊꯣꯛꯇꯕꯅꯤꯅꯅ
ꯑꯅ ꯀꯩꯅꯣ ꯇꯧꯕ꯭ꯔꯣ ꯆꯥꯛ ꯌꯦꯟꯁꯥꯡꯗꯤ ꯅꯪꯅ ꯑꯗꯨꯝ ꯊꯣꯡꯕ꯭ꯔꯣ ꯀꯃꯥꯏꯅ ꯇꯧꯒꯦ
ꯑꯩꯅ ꯑꯗꯨꯝ ꯊꯣꯡꯉꯦ ꯀꯩꯅꯣꯒꯨꯝꯕ ꯀꯥꯟ ꯗ ꯑꯩꯅ ꯊꯣꯡꯕ ꯌꯥꯗꯕ ꯀꯥꯟꯗ ꯑꯩꯈꯣꯏ ꯃꯥꯅ ꯊꯣꯡꯉꯤ
ꯑꯣ ꯑꯣ ꯑꯣ ꯍꯧꯖꯤꯛꯀꯥꯟꯁꯤꯕꯨ ꯀꯃꯥꯏꯅ ꯇꯧ ꯂꯦꯜꯂꯤꯒꯦ
ꯍꯧꯖꯤꯛꯀꯥꯟꯁꯦ ꯑꯗꯨꯝ ꯈꯪꯗꯦꯗ ꯑꯗꯨꯝ ꯂꯦꯜꯂꯤ ꯗꯁꯕꯤꯟ ꯂꯥꯛꯄꯒꯁꯤꯅ ꯏꯁꯩ ꯐꯖ ꯐꯖꯕ ꯊꯥꯔꯤꯕ
ꯑꯗꯨꯅ ꯍꯥꯏꯁꯦ ꯐꯖꯅ ꯊꯥꯗ꯭ꯔꯥ ꯌꯥꯝ ꯀꯗꯥꯥꯏꯗꯒꯤ ꯊꯥꯏꯖꯥꯠꯔꯝ ꯃꯣꯣꯏꯁꯤꯕꯣ
ꯈꯥꯡꯪꯅꯤꯡꯕ ꯈꯣꯝꯒꯠꯄ ꯃꯥꯜꯂꯦ ꯈꯣꯝꯒꯠꯂꯒ ꯀꯩꯅꯣꯗ ꯇꯣꯉꯥꯟꯅ ꯆꯥꯛꯊꯣꯛꯑꯒ ꯊꯝꯕ꯭ꯔꯥ ꯃꯥꯜꯂꯦ ꯑꯗꯣ ꯏꯁꯩꯁꯤ ꯊꯥꯏꯅꯒꯤ ꯌꯥꯝꯅ ꯃꯒꯨꯟ ꯂꯩꯕ ꯈꯪꯗꯦ ꯑꯩꯈꯣꯏꯅ ꯍꯧꯖꯤꯛ ꯀꯩꯁꯨ ꯇꯥꯒꯦ ꯀꯥꯏꯅ ꯈꯜꯂꯨꯗꯕꯀꯣ ꯑꯗꯨꯒ ꯐꯖ ꯐꯖꯕ ꯌꯥꯝ ꯊꯥꯏ
ꯅꯪ ꯀꯩꯅꯣ ꯑꯩꯈꯣꯏꯗꯤ ꯍꯌꯦꯡ ꯁꯟꯗꯦ ꯅꯨꯃꯤꯠꯇ ꯀꯣꯏꯕ ꯆꯠꯇꯧꯔꯤꯌꯦ ꯅꯣꯏ ꯌꯥꯎꯔꯣꯏꯗ꯭ꯔꯣ
ꯆꯠꯊꯣꯛꯑꯣ ꯆꯠꯊꯣꯛꯑꯣ ꯑꯩꯈꯣꯏ ꯑꯩꯗꯤ ꯌꯥꯎꯔꯔꯣꯏ
ꯀꯩꯗꯔ ꯀꯩꯗꯧꯔꯒꯦ ꯊꯕꯛ ꯂꯩꯔꯕꯣ
ꯎꯝ ꯏꯃꯥꯟꯅꯕꯤꯈꯩ ꯄꯨꯟꯁꯦꯅ ꯍꯥꯏꯅꯕ
ꯑꯣ
ꯑꯗꯨ ꯑꯣꯏꯅ ꯆꯠꯊꯣꯛꯎꯔꯒꯦ ꯅ ꯃꯧ ꯃꯌꯥꯝ ꯑꯉꯥꯡꯒ ꯄꯨꯔ ꯄꯨꯔꯒ ꯆꯠꯅꯤ ꯍꯥꯏꯗꯥꯏꯅꯦ
ꯑꯥꯎ
ꯑ ꯆꯠꯊꯔꯣ ꯆꯠꯊꯔꯣ
ꯑꯩꯈꯣꯏꯅ ꯃꯁꯤꯗꯩꯁꯤꯗ ꯅꯣꯏ ꯂꯣꯇ ꯁꯦꯝꯃꯒ ꯆꯠꯇꯣꯏꯅꯦ ꯑꯗꯣ ꯅꯣꯏ ꯄꯨꯅꯤꯡꯗꯅ ꯑꯩꯈꯣꯏꯅ ꯂꯩꯁꯥ ꯐꯁꯤꯡꯁꯤꯁꯦ ꯍꯥꯞꯄꯒ ꯄꯨꯔꯒ
ꯑꯗꯨꯒ ꯀꯣꯏꯊꯕ ꯐꯨꯝꯈꯤꯈꯤꯒꯦꯅ ꯈꯜꯂꯤꯁꯤꯗꯤ ꯇꯣꯛꯑꯦꯅꯦ ꯎꯝ ꯃꯣꯏ ꯆꯦꯃꯨꯂꯥ ꯍꯣꯏ ꯀꯩ ꯍꯥꯏꯒꯦ
ꯃꯣꯏꯁꯨ ꯈꯪꯗꯦꯅꯦꯕ ꯀꯔꯤꯝ ꯍꯥꯏꯔꯗꯤ
ꯎꯝ ꯅꯪ ꯅꯣꯏ ꯌꯥꯎꯗ꯭ꯔꯗꯤ ꯀꯃꯥꯏꯅ ꯃꯣꯏꯁꯨ ꯀꯃꯥꯏ ꯌꯥꯎꯅꯤꯡꯗꯣꯏꯅꯣ ꯍꯣꯏ ꯑꯗꯨꯝ ꯌꯥꯎꯅꯤꯡꯉꯤ ꯀꯩꯅꯣ
ꯍꯣꯏ ꯍꯣꯏ꯫
ꯅꯣꯏꯗꯤ ꯆꯥꯛ ꯏꯁꯤꯡ ꯂꯣꯏꯔꯕ꯫
ꯑꯩ ꯆꯥꯛ ꯏꯁꯤꯡ ꯊꯣꯡꯉꯤ꯫
ꯀꯩ ꯃꯊꯦꯜꯅꯣ꯫
ꯑ꯫
ꯑ꯫
ꯑꯩꯈꯣꯏ ꯗꯗꯥꯅ ꯀꯌ ꯌꯦꯟꯗꯦꯝ ꯋꯣ ꯃꯌꯥꯟ ꯇꯨꯌꯥꯟ꯫ ꯊꯣꯡꯉ ꯆꯥꯅꯤꯡꯉꯦꯌꯦ꯫ ꯑꯗꯨꯅ ꯊꯣꯡꯒꯦꯅ ꯇꯧꯔꯤ ꯁꯦꯝꯕꯕꯨꯗꯤ ꯂꯣꯏꯁꯤꯜꯂꯦ ꯊꯥꯎ ꯉꯧꯁꯟꯗꯧꯔꯦ
ꯑꯣ ꯍꯥꯏꯕ ꯌꯥꯝ ꯏꯂꯤꯒꯜ
ꯑꯥꯎ ꯍꯥꯏꯕ ꯏꯜꯍꯧꯗꯗꯤꯅꯦ ꯍꯦꯛꯇ ꯀꯩꯅꯣꯝ ꯇꯧꯗꯣꯏꯕ
ꯃꯥꯅꯤ ꯃꯥꯅꯤ ꯍꯧꯖꯤꯛꯀꯥꯟ ꯐꯣꯟꯗ ꯀꯔꯤ ꯄꯥꯏꯔꯦꯡꯑꯀꯥꯟ ꯆꯠꯂꯤꯁꯦ ꯃꯉꯥꯜ ꯑꯅ
ꯑꯗꯨꯕꯨ ꯀꯃꯥꯏꯅ ꯇꯧꯔꯤꯖꯥꯠꯅꯣ ꯈꯪꯗꯦꯅꯦ
ꯈꯪꯗꯦ ꯈꯪꯗꯦ ꯌꯥꯝꯅ ꯃꯄꯥꯟꯗꯗꯤ ꯌꯥꯝ ꯒ꯭ꯌꯥꯟ ꯇꯥꯕ ꯌꯥꯝ ꯀꯩꯅꯣ ꯃꯥꯜꯂꯒ ꯃꯅꯨꯡꯗꯅ ꯀꯩꯅꯣꯝ ꯍꯦꯛꯇ ꯑꯣꯏꯔꯝꯃꯤ
ꯍꯣꯏ ꯍꯣꯏ ꯃꯤꯁꯤꯡꯁꯦ ꯍꯦꯛꯇ ꯊꯥꯖꯕ ꯌꯥꯗꯦ ꯍꯥꯏꯖꯩ ꯑꯗꯨꯅꯅꯦ꯫
ꯑꯗꯨꯅꯦ ꯑꯗꯨꯅꯦ꯫ ꯌꯥꯝ ꯂꯨꯔꯦ ꯃꯇꯝꯁꯦ ꯃꯇꯝꯁꯤꯅ꯫ ꯇꯦꯗ ꯃꯤꯁꯦ ꯃꯇꯝꯁꯤꯒꯤ ꯃꯤꯁꯦ ꯎꯝ꯫ ꯉꯔꯥꯡꯗꯤ ꯏꯆꯦ ꯈꯔ ꯊꯨꯝꯆꯥꯕ ꯆꯠꯅ ꯃꯥꯜꯂꯦ ꯑ꯫
ꯅꯣꯏ ꯆꯠꯁꯦ ꯀꯥꯏꯒꯗꯤ ꯍꯧꯔꯛꯇ꯭ꯔꯣ꯫
ꯍꯧꯔꯛꯇꯦꯗ ꯑꯩꯈꯣꯏꯗꯗꯤ꯫ ꯅꯣꯏ ꯍꯧꯔꯝꯕ꯭ꯔꯣ ꯑ ꯍꯧꯔꯝꯗꯦꯗ ꯎꯝ꯫
ꯃꯣꯏ ꯃꯣꯏ ꯐꯦꯃꯤꯂꯤ ꯆꯠꯅꯤꯅ ꯍꯥꯏ ꯍꯥꯎꯋꯦ ꯍꯥꯏꯌꯦ꯫
ꯎꯝ꯫
ꯑꯩꯈꯣꯏ ꯃꯩꯇꯩꯒꯤ ꯊꯔꯣꯏꯖꯦ ꯑꯃꯔꯣꯝꯗꯗꯤ ꯌꯦꯡꯉꯣ꯫ ꯑꯃ ꯑ ꯊꯔꯣꯏꯒꯤ ꯃꯆꯜꯁꯤ ꯇꯧꯔꯤꯕ ꯃꯌꯥꯝ ꯆꯪꯉꯤꯕ ꯃꯌꯥꯝꯗꯨꯒ ꯊꯔꯣꯏ ꯊꯣꯡꯕꯗ꯫
ꯊꯣꯡꯕꯗ ꯆꯪꯉꯤꯕ ꯃꯆꯜ ꯃꯌꯥꯝꯗꯨꯒ ꯅꯠꯇ꯭ꯔꯥ ꯃꯥꯅꯤ ꯃꯥꯅꯤ꯫
ꯑꯗꯨꯗ ꯍꯥꯎꯗꯇ꯭ꯔꯗꯤ ꯍꯥꯎꯇ꯭ꯔꯕꯗꯨꯅꯤ꯫
' ' ꯃꯥꯅꯦ ꯍꯥꯎꯇ꯭ꯔꯗꯤ ꯍꯥꯎꯇ꯭ꯔ ꯉꯥ ꯑꯃ ꯊꯣꯡꯕꯗꯒꯤ ꯍꯦꯟꯅ ꯆꯪꯉꯦ꯫ ꯆꯟ ꯄꯩꯁꯥꯁꯦ꯫
ꯍꯣꯏ ꯑꯗꯨꯅꯦ ꯍꯥꯏꯁꯦ꯫
ꯖꯤ꯫ ꯁꯤ꯫
ꯑꯦ ꯂꯣꯛ ꯇꯧꯗꯣꯔꯕꯣ꯫
ꯅꯠꯇꯦꯗ ꯀꯩꯅꯣ ꯇꯧꯏꯕ꯫ ꯑꯩ ꯍꯧꯅꯕꯤꯅꯦ ꯏꯪꯕꯖꯦ꯫
ꯑꯥ꯫
ꯁꯤ ꯑꯌꯨꯛꯁꯦ꯫
ꯅꯪ ꯁꯥꯏꯅꯁ ꯂꯩꯕ꯭ꯔꯣ꯫
' ' ꯑ ꯁꯤꯁꯤꯒꯤꯗꯤ ꯑꯩꯅ ꯍꯦꯛ ꯍꯦꯛ ꯀꯩꯅꯣ ꯆꯠꯂꯦ ꯍꯥꯏꯗꯣ꯫
ꯑꯣ꯫
ꯑꯦꯛ꯫ ꯁꯤ ꯏꯪꯍꯟꯗ꯭ꯔꯗꯤ ꯇꯧꯔꯣꯏꯕ ꯑꯩꯅ ꯎꯝ꯫ ꯐꯨꯔꯤꯠ ꯃꯀꯛ ꯀꯩꯀꯩ ꯂꯤꯠꯄꯁꯦ꯫
ꯍꯣꯏ ꯑꯣ꯫ ꯍꯧꯖꯤꯛꯀꯥꯟꯁꯤꯕꯨ ꯀꯩ ꯏꯟꯁꯥꯡꯁꯤꯡꯁꯦ ꯁꯥꯕꯅꯤꯅ ꯑꯩ ꯑꯆꯝꯕꯒꯨꯝꯕꯅ ꯍꯦꯟꯅ ꯍꯥꯎꯋꯀꯣ
ꯑꯆꯝꯕꯁꯦ ꯍꯥꯎꯋꯏ
ꯃꯈꯟ ꯃꯈꯜ
ꯎꯝ ꯑꯗꯣ ꯅꯣꯏꯒꯤꯖ ꯂꯩꯁꯥꯕꯤꯁꯦ ꯁꯨꯝ ꯂꯩꯁꯜꯂꯛꯇ ꯁꯨꯝ ꯂꯩꯜꯂ
ꯂꯩꯁꯤꯜꯂꯛꯇ ꯑꯩꯈꯣꯏ ꯆꯠꯂꯤꯉꯥꯏꯁ ꯌꯥꯎꯍꯧꯕ꯭ꯔꯗꯤ ꯐꯩꯗ ꯐꯕꯗꯤ ꯐꯕ ꯆꯥꯅꯤꯦ
ꯑꯗꯨ ꯁꯃꯥꯏꯅ꯫
ꯑꯗꯨ ꯁꯨꯃꯥꯏꯅ ꯀꯣꯏꯕ ꯆꯠꯄꯁꯦ ꯍꯦꯛꯇ ꯄꯥꯛ ꯄꯥꯛ ꯐꯪꯗꯕꯅꯤꯕꯣ ꯐꯪꯕ꯭ꯔꯥꯅꯦ꯫ ꯎꯝ ꯃꯌꯥꯝ ꯆꯠꯄꯕꯨꯗꯤ ꯄꯥꯛ ꯄꯥꯛ ꯐꯪꯗꯦ ꯍꯥꯏꯗꯤ ꯄꯨꯂꯞꯇꯣ ꯄꯨꯟꯕꯗꯣ꯫ ꯐꯔꯛ ꯇꯥꯅꯕꯗꯨꯗꯀꯣ꯫
ꯑꯥꯎ꯫ ꯑꯣ ꯅꯨꯃꯤꯠꯇꯨꯗꯤ ꯌꯥꯝ ꯐꯔꯛ ꯇꯥꯔꯦꯕ ꯅꯪ꯫
ꯂꯩꯕꯨꯅ꯫ ꯇꯥꯔꯦ ꯅꯣꯏ ꯆꯠꯊꯣꯛꯎꯔꯣ ꯀꯣꯏꯊꯔꯨꯔꯣ ꯂꯥꯡꯊꯔꯨꯔꯣ ꯅꯣꯏ ꯆꯥꯛꯀ ꯄꯨꯔ꯫ ꯆꯠꯇꯨꯔꯣ꯫
ꯆꯥꯒ
ꯆꯥꯛꯒ ꯄꯨꯔ ꯆꯠꯇꯣꯏꯅꯦ ꯃꯐꯝ ꯌꯥꯝꯅꯤ ꯆꯠꯇꯣꯏꯅꯦ ꯃꯐꯝ ꯑꯍꯨꯝ ꯃꯔꯤꯅꯦ ꯄꯨꯡ ꯀꯌꯥꯗꯩ ꯆꯠꯇꯣꯏꯕ ꯑꯗꯨꯗꯤ
ꯑꯦ ꯇꯪ ꯉ ꯇ ꯅꯒꯨꯗ ꯃꯣꯔꯅꯤꯡꯦ ꯑꯗꯨꯅ ꯆꯠꯗꯅꯦ
ꯁꯦ ꯁꯦ ꯍꯧꯒꯠ ꯇꯒ ꯑꯗꯨꯝ
ꯑ ꯍꯧꯒꯠꯄꯒ ꯑꯗꯨꯝ ꯆꯠꯂꯁꯤ ꯁꯤꯅꯦ ꯑ ꯆꯥꯛꯁꯤ
ꯆꯥꯕꯗꯤ ꯀꯩ ꯂꯝꯗ ꯆꯥꯗꯣꯏꯅꯣ
ꯆꯥꯕꯁꯤꯗꯤ ꯑꯩꯈꯣꯏ ꯃꯑꯣꯡꯗ ꯌꯦꯡꯉꯅꯤ ꯒꯥꯔꯗꯦꯟ ꯑꯃ ꯑꯅꯧꯕ ꯑꯃ ꯑꯩꯈꯣꯏ
ꯑꯃ ꯑꯩꯈꯨꯏ ꯍꯧꯖꯤꯛꯀꯥꯟꯒꯤ ꯑꯉꯥꯡꯅꯒ ꯇꯣꯡꯕ ꯌꯥꯕ ꯁꯦꯟ ꯌꯥꯝ ꯌꯥꯎꯕ ꯑꯃꯒꯗꯤ ꯂꯝ ꯁꯨꯏꯗꯅ ꯑꯣ ꯖꯤꯠ ꯒꯥꯔꯗꯦꯟꯗꯣ ꯑꯣ
ꯅꯪ ꯑꯗꯨ ꯆꯠꯂꯨꯔꯕꯣ
ꯑꯗꯨꯗꯨꯗꯤ ꯆꯠꯇ꯭ꯔꯤ
ꯃꯣꯏꯗꯤ ꯇꯤꯛꯀꯦꯠ ꯃꯃꯜꯅꯤ ꯈꯔ ꯌꯥꯝꯃꯝꯗꯧ ꯃꯥꯜꯂꯦ ꯑꯗꯨꯑꯣꯏꯗꯤꯀꯣ
ꯂꯩꯗꯤ ꯀ ꯆꯥꯕꯒꯤꯗꯤ ꯇꯣꯉꯥꯟꯅ ꯆꯥꯔꯖ ꯄꯩꯁꯥ ꯂꯧꯋꯦ ꯍꯥꯏꯕꯅꯤ
ꯑꯣ
ꯑꯣ ꯑꯗꯨꯃꯥꯏꯅ ꯄꯨꯁꯜꯂ ꯆꯥꯕꯗꯣ
ꯑꯥ
ꯑꯗꯨꯒꯤ ꯑꯩꯈꯣꯏ ꯏꯃꯥꯡꯗꯤ ꯃꯣꯏ ꯅꯍꯥꯟ ꯆꯠꯂꯦꯌꯦ ꯑꯗ ꯃꯣꯏ ꯑꯗꯨꯃꯥꯏꯅ ꯄꯤꯛꯅꯤꯛ ꯑꯣꯏꯅ ꯆꯥꯕꯒꯤ ꯑꯗꯨꯒꯤ ꯇꯣꯉꯥꯟꯅ ꯄꯩꯁꯥ ꯀꯛꯑꯦꯅ ꯍꯥꯏꯕꯅꯤ
ꯑꯣ ꯑꯩꯈꯣꯏ ꯄꯨꯁꯜꯂ ꯆꯪꯕ ꯏꯁꯥꯅ ꯈꯣꯡꯖꯔ ꯈꯣꯠꯂ ꯄꯨꯔ ꯆꯪꯕꯁꯦ
ꯆꯪꯕꯁꯦ ꯑꯗꯨꯗꯣ ꯃꯣꯏ ꯆꯥꯐꯝꯗꯨꯒꯤ
ꯑꯣ ꯑꯗꯨ ꯌꯦꯡꯉꯒꯦ ꯑꯩꯈꯣꯏꯁꯨ ꯑꯍꯥꯥꯟꯕꯅꯦ ꯆꯠꯇꯣꯏꯁꯦ
ꯌꯦꯡꯉꯨ ꯌꯦꯡꯉꯣ ꯍꯣꯏꯗ ꯑꯃꯨꯛ ꯍ ꯑꯃꯨꯛꯁꯨ ꯑꯃꯨꯛꯇꯪ ꯇꯥꯡ ꯇꯥꯡ ꯆꯠꯄꯅꯤꯅ ꯈꯔ ꯇꯤꯡꯊꯣꯛꯎ ꯀꯩꯅꯣ
ꯃꯥꯅꯦ ꯇꯤꯟꯊꯣꯛꯇꯅ ꯀꯃꯥꯏꯅ ꯆꯠꯇꯣꯏꯅꯣ
ꯃꯥꯅꯦ ꯑꯗꯨꯅꯦ
ꯁꯤꯒꯨꯝꯕ ꯄꯨꯟꯕꯁꯤꯁꯨ ꯌꯥꯝ ꯐꯩ ꯅꯠꯇ꯭ꯔꯥ ꯑꯉꯥꯡꯁꯤꯡꯁꯤꯁꯨ ꯍꯧꯖꯤ ꯀꯥꯟꯗꯤ ꯂꯥꯏꯔꯤꯛ ꯂꯥꯏꯁꯨ ꯇꯗ ꯑꯀꯥꯟꯗꯤ ꯃꯀꯣꯛꯀ ꯂꯣꯏꯅ ꯀꯣꯛꯀ ꯉꯥꯎꯔꯦ ꯑꯗꯨꯅ ꯁꯨꯃꯥꯏꯅ ꯍꯦꯛ ꯈꯔ ꯈꯔ
ꯈꯔ ꯈꯔ ꯄꯨꯊꯣꯛꯄꯤꯁꯤꯅꯗꯤ ꯑꯉꯥꯡꯁ ꯍꯔꯥꯎꯗꯩꯗꯅ ꯃꯥꯅꯦ ꯃꯥꯅꯦ ꯃꯣꯏꯁꯨ ꯁꯨꯝ ꯆꯠꯆꯅꯤꯡꯉꯝꯗꯣꯏꯅꯦ ꯑꯗ ꯃꯣꯏꯗꯤ ꯑꯉꯥꯡꯁꯨ ꯑꯣꯏꯝꯅꯤꯅ
ꯅꯍꯥꯟꯒ ꯑꯩꯈꯣꯏ ꯋꯥꯇꯔ ꯄꯥꯔꯛꯇꯒ ꯄꯨꯔꯒ ꯆꯠꯄꯗꯣ ꯀꯌꯥꯝ ꯅꯨꯡꯉꯥꯏ ꯑꯉꯥꯡꯁꯤꯡꯗꯣ ꯎꯕꯗꯨ ꯃꯥꯒꯤ ꯃꯣꯏꯅ ꯍꯔꯥꯎꯖꯕ
ꯩꯅ ꯍꯔꯥꯎꯖꯕꯗꯨ ꯎꯧꯕꯗꯣ ꯑꯩꯈꯣꯏꯅ ꯌꯥꯝ ꯍꯔꯥꯎꯖꯩꯅꯤꯅꯦ ꯎꯝ ꯃꯣꯏꯁꯨ ꯑꯉꯥꯡ ꯑꯣꯏꯝꯅꯤꯅ ꯑꯃꯨꯛ ꯑꯩꯈꯣꯏꯅ ꯑꯃꯨꯛ ꯈꯔ ꯆꯥꯎꯔꯦ ꯃꯣꯏ ꯍꯥꯏꯗꯤ ꯑꯉꯥꯡꯅꯤꯅ ꯑꯃꯨꯛ ꯃꯇꯣꯝꯇ ꯆꯠꯄꯁꯨ ꯍꯦ ꯌꯥꯗꯕ ꯐꯣꯟꯗ ꯀꯩꯗ ꯃꯤ ꯆꯠꯄ ꯎꯔ ꯆꯠꯅꯤꯡꯗꯣꯏꯅꯤ ꯑꯗꯨꯗ ꯅꯣꯏ ꯄꯦꯔꯦꯟꯁꯁꯤꯡꯅ ꯄꯨꯕꯤꯗ꯭ꯔꯗꯤ ꯀꯃꯥꯏꯅ ꯇꯧꯅꯤ ꯅꯠꯇ꯭ꯔꯥ
ꯍꯣꯏ ꯀꯩꯅꯣꯝꯃ ꯃꯤ ꯑꯃꯅ ꯀꯩꯅꯣꯝ ꯂꯩꯒꯦꯁꯦ ꯃꯃꯥ ꯂꯩꯕꯤꯌꯣ
ꯑꯥ ꯃꯥꯅꯦ ꯃꯥꯅꯦ
ꯎꯝ
ꯂꯩꯇꯕꯁꯨ ꯍꯦꯛ ꯅꯨꯡꯉꯥꯏꯇꯕꯀꯣꯅꯨꯡꯉꯥꯏꯇꯦ ꯎꯝ ꯍꯣ ꯑꯗꯨꯗꯤꯅꯦ ꯑꯩ ꯊꯝꯃꯒꯦ ꯀꯣꯟꯅꯅꯦ ꯅꯪ ꯊꯕꯛ ꯄꯨꯡ ꯀꯌꯥꯗ ꯆꯠꯀꯦ
ꯄꯨꯡ ꯃꯥꯄꯟ ꯅꯪꯅꯕ ꯆꯠꯇꯣꯏꯅꯦ
ꯇꯅꯦ ꯑꯣ ꯍꯣꯏ ꯍꯣꯏ ꯑꯗꯨꯗꯤ ꯍꯣꯔꯦꯟ ꯍꯜꯂꯛꯑꯒ ꯀꯣꯜ ꯑꯗꯨꯝ ꯇꯧꯔꯛꯑꯣ ꯀꯣꯟꯅ ꯑꯃꯨꯛ ꯋꯥꯔꯤ ꯁꯥꯟꯅꯁꯤ ꯎꯝ ꯊꯝꯃꯦ ꯊꯝꯃꯦ
ꯑꯥꯎ